ꯔꯣ
ꯑꯣ ꯇꯥꯏꯌꯦ
ꯑꯣ ꯑꯁ ꯀꯥꯟꯆꯤꯛꯢꯍꯦ ꯀꯩ ꯀꯩꯗꯧꯔꯤꯒꯦ ꯑꯩꯗꯨ ꯍꯧꯖꯤꯛ ꯊꯕꯛꯀꯜꯂꯤ ꯑꯣ ꯑꯁ ꯑꯉꯥꯡ ꯄꯝꯕꯗꯤ ꯅꯨꯡꯉꯥꯏꯍꯦ ꯑꯩꯗꯤ ꯑꯩꯗꯤ ꯃꯄꯥꯟꯗ ꯌꯨꯝꯒꯤ ꯃꯅꯥꯛꯇ ꯍꯧꯖꯤꯛꯇꯤ ꯅꯣꯡ ꯇꯥꯕ ꯃꯇꯝꯅꯤ ꯅꯤꯅ ꯌꯥꯝꯅ ꯀꯔꯤ ꯍꯥꯏꯕ꯭ꯔꯥ ꯒ꯭ꯔꯥꯁꯇ ꯌꯥꯝ ꯍꯧꯌꯦ ꯑꯗꯨꯒꯤ ꯑꯗꯨ ꯁꯦꯡꯗꯣꯛꯀꯦ ꯇꯧꯕ
ꯑꯁ ꯑꯉꯥꯡ ꯂꯧꯕꯕꯨꯗꯤ ꯊꯕꯛ ꯇꯧꯕꯅ ꯐꯕꯅꯤꯗ
ꯑꯦꯁ ꯑꯗꯨꯕꯨ ꯑꯉꯥꯡ ꯂꯧꯕꯅꯗꯤ ꯐꯝꯕ ꯐꯪꯕꯗꯣ ꯑꯩꯈꯣꯏꯗꯤ ꯐꯝꯕ
ꯍꯦꯍꯦꯍꯦ ꯑꯦ ꯑꯦ ꯒ꯭ꯂꯥꯁ ꯐꯣꯏꯔꯒ ꯑꯗꯨꯝ ꯐꯝꯃꯒ ꯐꯣꯏꯔꯒ ꯂꯩꯔꯣ
ꯑꯗꯨꯕꯨ ꯅꯣꯡ ꯅꯣꯡ ꯇꯥꯔꯨꯕꯗꯣ ꯑꯗꯨꯒꯤ ꯑꯁ ꯀꯥꯡ ꯃꯌꯥꯝꯁꯦ ꯑꯗꯨꯒꯤ ꯑꯗꯨꯒꯤ ꯑꯣꯠꯇꯔꯕꯨꯠꯇꯨ ꯑꯗꯨ ꯑꯁꯥꯡꯕꯗꯣ ꯇꯣꯡꯉꯒ ꯇꯣꯡꯉꯒ ꯇꯧꯕꯅꯦ ꯍꯧꯖꯤꯛ ꯑꯗꯨꯗ ꯇꯣꯡꯉꯨꯕꯒꯤ ꯑꯗꯨꯗ ꯆꯤꯛꯄ ꯌꯥꯗꯕꯒꯤꯔ ꯈꯪꯗꯦ ꯈꯨꯠꯇ ꯑꯃꯨꯛ ꯂꯥꯛꯑꯦ ꯐꯣꯟ ꯄꯥꯏꯕ ꯃꯃꯥꯡ-꯭- ꯕꯤꯔꯥꯅꯦ ꯑꯩ
ꯕꯦꯔꯥꯅꯤꯅꯦ ꯀꯥꯟ
ꯑ ꯕꯦꯔꯥꯅꯦ ꯀꯥꯡꯁꯤꯡꯁꯤꯁꯨ ꯑ ꯍꯩꯌꯦꯍꯦ ꯊꯤꯕ ꯍꯩꯌꯦ ꯌꯥꯝꯅ
ꯅꯪ ꯑꯗꯨꯅꯦ ꯈꯨꯟꯗ ꯂꯩꯕ꯭ꯔꯥ
ꯈꯨꯟꯗ ꯂꯩꯌꯦ ꯍꯣꯏ
ꯎꯝ ꯈꯨꯟꯗꯅ ꯂꯩꯕ ꯅꯨꯡꯉꯥꯏꯕꯅꯦꯗ
ꯍꯣꯏ ꯑꯗꯨꯅ ꯅꯨꯡꯉꯥꯏ ꯏꯪꯅ ꯆꯤꯛꯅ
ꯑꯗꯨꯗꯤ
ꯀꯔꯤ ꯌꯦꯟꯁꯥꯡ ꯆꯥꯕꯤꯔꯒꯦ
ꯉꯁꯤꯁꯦ ꯍꯪꯒꯥꯝ ꯀꯥꯡꯁꯣꯏ ꯆꯥꯏ ꯑꯗꯨꯒ ꯀꯥꯡꯉꯧ ꯑꯃꯒ ꯅꯣꯏꯗꯤ
ꯑꯣ ꯑꯩꯈꯣꯏ ꯉꯁꯤ ꯁꯧꯒ꯭ꯔꯤꯒ ꯈꯥꯃꯦꯟ ꯑꯈꯥꯕꯗꯣ ꯑꯗꯨꯒ
ꯑꯁ ꯍꯥꯎꯕꯅꯤꯅꯦ ꯑꯗꯨꯒꯨꯝꯕ ꯍꯤꯡꯖꯡꯗꯣ ꯍꯥꯎꯕꯅꯦ
ꯑꯧꯕꯅꯦ ꯑꯗꯨꯅ
ꯗꯨꯢ ꯅꯣꯏꯗꯤ ꯃꯩ ꯑꯗꯨꯝ ꯔꯤꯒꯨꯂꯔ ꯑꯣꯏꯕ꯭ꯔꯥ
ꯃꯩꯗꯤ ꯍꯣꯏ ꯔꯤꯒꯨꯂꯔ ꯑꯣꯏꯌꯦ ꯍꯣꯏ
ꯎꯝ ꯑꯩꯒꯤ ꯕꯦꯛꯒ꯭ꯔꯥꯎꯟ ꯅꯣꯏꯁ ꯇꯥꯕ꯭ꯔꯥ ꯕꯦꯛꯒ꯭ꯔꯥꯎꯟ ꯅꯣꯏꯁꯇꯣ ꯑꯣ ꯎꯝ ꯀꯣꯂꯦꯖꯇꯤ ꯀꯥꯕ ꯂꯣꯏꯔꯕꯣ?
ꯂꯣꯏꯔꯦ ꯅꯪꯗꯤ ꯑꯉꯥꯡ ꯂꯧꯕꯗꯣ ꯅꯨꯡꯉꯥꯏꯔꯝꯒꯅꯤꯍꯦ
ꯃꯩ ꯂꯥꯛꯇ꯭ꯔꯁꯨ ꯅꯪ ꯍꯣꯔꯦꯟ ꯍꯥꯏꯔꯛꯀꯦ ꯅꯪ ꯅꯪꯒꯤ ꯇꯣꯄꯤꯛꯇꯨ ꯑꯩ ꯍꯣꯔꯦꯟ ꯍꯥꯏꯔꯛꯀꯦ꯫
ꯑꯉꯥꯡ ꯂꯧꯕꯁꯨ ꯅꯨꯡꯉꯥꯏ ꯑꯃꯔꯣꯝ ꯑꯃꯔꯣꯝꯗꯁꯨ ꯅꯨꯡꯉꯥꯏ ꯑꯃꯨꯛ ꯑꯃꯔꯣꯝꯗ ꯑꯃꯨꯛ ꯋꯥꯏ꯫ ꯑꯁ ꯑꯉꯥꯡ ꯂꯧꯕꯁꯦ
ꯅꯪꯒꯤ ꯑꯉꯥꯡꯔꯣ ꯀꯅꯥꯒꯤ ꯑꯉꯥꯡꯅꯣ?
ꯑꯩꯒꯤ ꯅꯠꯇꯦꯍꯦ꯫
ꯑꯣ ꯍꯣ ꯍꯣ
ꯂꯩꯁꯥꯕꯤꯅꯦ ꯂꯩꯁꯥꯕꯤ꯫
ꯑ ꯈꯪꯗꯕꯒꯤꯅꯦꯍꯦ ꯑ
ꯑ
ꯑꯁ ꯅꯣꯡ ꯇꯥꯕ꯭ꯔꯣ ꯅꯨꯡꯁꯥ ꯑꯣ ꯅꯣꯡ ꯇꯥꯕ꯭ꯔꯣ ꯅꯨꯡꯁꯥ ꯊꯣꯛꯄ꯭ꯔꯣ?
ꯅꯣꯡ ꯇꯥꯗꯦꯗ ꯅꯨꯡꯁꯥꯁꯨ ꯊꯣꯛꯇꯦ ꯑꯗꯨꯝ ꯃꯌꯥꯏꯗ ꯂꯩꯔꯦ ꯌꯥꯝ ꯁꯥꯏꯌꯦ꯫
ꯑꯣ ꯆꯞ ꯃꯥꯟꯅꯕ ꯃꯥꯜꯂꯦ ꯑꯗꯨꯗꯤ꯫
ꯁꯤꯒꯤ ꯋꯦꯗꯔꯁꯤꯗꯤ ꯌꯥꯝ ꯁꯥꯕꯗꯣ ꯁꯥꯁꯨ ꯁꯥꯗꯦ ꯏꯪꯁꯨ ꯏꯪꯗꯦ ꯑꯁ꯫
ꯎꯝ
ꯂꯩꯕ ꯅꯨꯡꯉꯥꯏꯇꯕꯗꯨꯀ ꯅꯣꯏ ꯑꯁꯣꯝꯗꯗꯤ ꯅꯨꯡꯗꯥꯡꯗꯗꯤ ꯑꯗꯨꯝ ꯑꯗꯨꯅꯦ ꯅꯨꯡꯗꯥꯡꯗꯗꯤ ꯏꯪꯉꯝꯒꯅꯤꯀꯣ ꯁꯣꯝꯗꯗꯤ꯫
ꯅꯨꯡꯗꯥꯡꯗꯗꯤ ꯍꯣꯏ ꯅꯨꯡꯗꯥꯡꯗꯗꯤ ꯑꯗꯨꯝ ꯌꯥꯏ꯫ ꯍꯧꯖꯤꯛꯁꯨ ꯅꯨꯡꯁꯥ ꯊꯣꯛꯂꯛꯇꯦ ꯑꯗꯨꯒꯤ ꯍꯨꯃꯥꯡꯗꯤ ꯊꯣꯛꯄꯗꯨ꯫
ꯑꯗꯨꯅꯤ
ꯎꯝ
ꯅꯨꯡꯁꯥ ꯊꯣꯛꯇ꯭ꯔꯁꯨ ꯑꯗꯨꯝ ꯀꯔꯤ ꯍꯥꯏꯒꯅꯤ ꯑꯗꯨꯝ ꯍꯨꯃꯥꯡ ꯑꯗꯨꯝ ꯊꯣꯛꯑꯒ ꯂꯩꯕꯗꯣ꯫
ꯎꯝ
ꯌꯥꯝ ꯇꯜꯂꯦ ꯑꯃꯨꯛ ꯏꯔꯨꯔꯁꯨ ꯅꯥꯒꯅꯤꯅꯦ꯫
ꯎꯝ ꯐꯤꯔꯣꯜ ꯁꯨꯔꯗꯤ ꯅꯨꯡꯁꯥ ꯊꯣꯛꯂꯛꯇꯦ꯫ ꯐꯤꯔꯣꯜ ꯁꯨꯗ꯭ꯔꯗꯤ ꯅꯨꯡꯁꯥ ꯊꯣꯛꯂꯛꯀꯅꯤ ꯑꯃꯨꯛ ꯈꯪꯗꯦ ꯒ꯭ꯌꯥꯟ ꯄꯥꯗꯦ꯫
ꯐꯤꯔꯣꯜ ꯉꯁꯤꯁꯦ ꯐꯤꯔꯣꯜ ꯁꯨꯔꯦ ꯍꯥꯏꯔꯅꯤꯕꯀꯣ ꯐꯤꯔꯣꯜ ꯁꯨꯕ ꯅꯨꯃꯤꯠꯁꯦ ꯅꯣꯡ
ꯎꯝ ꯑꯣ ꯑꯗꯨꯅꯤ꯫
ꯋꯦꯠꯅꯁ ꯋꯦꯗꯔꯁꯦ ꯌꯥꯗꯦ꯫
ꯑꯁꯦꯡꯕꯒꯤ ꯑꯩꯈꯣꯏꯕꯨ ꯅꯨꯡꯁꯤꯗꯕ ꯃꯥꯜꯂꯤꯅꯦ꯫
ꯑꯗꯨꯅꯦ ꯌꯥꯗꯦ ꯃꯤꯆꯪ ꯃꯤꯈꯥꯏ ꯂꯩꯌꯦꯅꯦ ꯋꯦꯗꯔꯁꯤꯁꯨ꯫
ꯅꯨꯡꯁꯤꯕ ꯍꯩꯇꯕ ꯃꯥꯂꯦ ꯍꯥ꯫
ꯀꯣꯂꯦꯖꯇꯤ ꯏꯝꯐꯥꯎꯗ ꯂꯣꯏꯕ꯭ꯔꯣ?
ꯍꯣꯏ ꯑꯦ ꯅꯠꯇꯦ ꯅꯠꯇꯦ ꯑꯩ ꯍꯣꯔꯦꯟ ꯍꯥꯏꯔꯛꯀꯦ ꯍꯥꯏꯕꯅꯦ꯫
ꯑꯣꯀꯦ ꯑꯣꯀꯦ ꯑꯣꯀꯦ
ꯏ ꯌꯥꯏ ꯌꯥꯏ꯫
ꯏꯁ ꯄꯨꯔꯥ ꯕꯦꯔꯥꯅꯤꯍꯦ꯫
ꯑ ꯑꯁ
ꯑꯦꯍ
ꯑꯍꯥꯎ ꯑꯍꯥꯎꯕ ꯍꯧꯋꯤꯅꯦ ꯁꯤꯗ ꯑꯩ ꯍꯧꯖꯤꯛ
ꯑꯍꯥꯎ ꯑꯍꯥꯎꯕ ꯍꯥꯏꯗꯤ ꯍꯩꯔꯣ ꯀꯩꯅꯣ ꯍꯤꯟꯖꯥꯡ ꯊꯣꯡꯕꯒꯤꯔꯣ꯫
ꯑꯦꯟꯁꯥꯡ ꯊꯣꯡꯕꯒꯤ ꯃꯔꯣꯏ ꯃꯔꯥꯡ ꯀꯔꯤ ꯀꯔꯤꯅꯣ ꯆꯤꯡꯒꯤ ꯑꯥꯍꯥꯎ ꯑꯍꯥꯎꯕꯗꯨ꯫
ꯏꯁ ꯌꯥꯝ ꯐꯥꯏꯅꯦ꯫ ꯑꯍꯥꯎ ꯑꯍꯥꯎꯕꯗꯣ ꯆꯤꯡꯒꯤꯁꯨ ꯑꯗꯨꯝ ꯃꯅꯥ ꯃꯁꯤꯡ ꯆꯥꯕ ꯌꯥꯕ ꯃꯌꯥꯝꯗꯣ ꯍꯥꯎꯕꯅꯤꯅꯦ꯫
ꯑꯣ ꯑꯗꯨꯗ ꯁꯤꯡꯖꯨ ꯆꯥꯕ ꯍꯩꯕ꯭ꯔꯣ ꯅꯪꯗꯤ
ꯍꯩꯌꯦꯗ ꯁꯤꯡꯖꯨ ꯌꯥꯝ ꯆꯥꯔꯛꯏꯗ
ꯎꯝ ꯍꯧꯖꯤꯛꯇꯤ ꯁꯤꯡꯖꯨ ꯍꯧꯖꯤꯛ ꯑꯁꯤꯒꯤ ꯋꯦꯗꯔꯗꯤ ꯁꯤꯡꯖꯨ ꯆꯥꯕꯁꯨ ꯍꯥꯎꯔꯣꯏ ꯑꯗꯨꯒ ꯏꯊꯟꯗꯁꯨ ꯂꯩꯌꯦ ꯎꯝ ꯍꯗꯕꯅꯦ ꯅꯨꯡꯁꯥ ꯊꯣꯛꯂꯛꯇ꯭ꯔꯗꯤ ꯕꯤꯠꯁꯨ ꯌꯥꯎꯗꯦꯗ
ꯑꯗꯨꯅꯦ ꯗ꯭ꯔꯃꯥ ꯌꯦꯡꯉꯣꯅꯦ ꯑꯗꯨꯗꯤ ꯗ꯭ꯔꯃꯥ ꯌꯦꯡꯗ꯭ꯔꯣ ꯀꯣꯔꯤꯌꯥ ꯗ꯭ꯔꯃꯥ
ꯑꯁ ꯍꯟꯗꯛꯇꯤ ꯍꯟꯗꯛ ꯇꯣꯛꯈ꯭ꯔꯦ ꯑꯍꯟ ꯑꯣꯏꯔꯛ
ꯑꯣ ꯑꯦ ꯑ ꯑꯍꯟ ꯑꯣꯏꯔꯝꯕꯒꯤꯔ ꯆꯍꯤ ꯀꯌꯥ ꯁꯨꯔꯒꯦ ꯑꯍꯟ ꯌꯥꯝ ꯑꯣꯏꯔꯝꯕꯣꯏꯗ
ꯑꯉꯥꯡꯅꯤꯗ ꯅꯠꯇꯦ ꯃꯁꯛꯇꯨ ꯈꯔ ꯌꯨꯝꯗ ꯂꯩꯕꯒꯤ ꯈꯔ ꯆꯤꯟꯕ ꯍꯥꯏꯕ ꯇꯥꯔꯦ ꯌꯨꯝꯗ ꯀꯨꯏꯈ꯭ꯔꯕ ꯊꯥ ꯑꯃ ꯍꯦꯟꯅ ꯀꯅꯥꯁꯨ ꯂꯩꯇꯕ ꯑꯗꯨꯒꯤ ꯑꯃꯨꯛ ꯂꯥꯛꯄ ꯀꯥꯟꯗ ꯂꯣꯏꯅꯃꯛ ꯌꯥꯗ꯭ꯔꯦꯅꯦ ꯌꯨꯝ ꯃꯥꯟꯗꯕꯗꯣ ꯑꯗꯨꯒꯤ ꯂꯣꯏꯁꯟꯒꯦ ꯇꯧꯒ ꯃꯇꯝ ꯌꯥꯝ ꯆꯪꯉꯦ ꯑꯩꯈꯣꯏ ꯅꯨꯄꯤꯁꯤꯡꯒꯤꯗꯤ
ꯑꯗꯨꯅꯦ ꯑꯗꯨꯅꯦ
ꯃꯄꯥꯟꯗ ꯑꯃꯨꯛ ꯂꯣꯏꯔꯗꯤ ꯃꯅꯨꯡꯗ ꯑꯃꯨꯛ ꯌꯥꯗꯕ ꯃꯅꯨꯡꯗ ꯂꯣꯏꯔꯗꯤ ꯃꯄꯥꯟꯗ ꯑꯃꯨꯛ ꯌꯥꯗꯕꯥ ꯒꯌ꯭ꯥꯟ ꯇꯥꯗꯦ
ꯇꯧꯋꯦ ꯑꯩꯈꯣꯏꯁꯨ ꯅꯍꯥꯟꯃꯨꯛ ꯈꯨꯟꯗ ꯂꯩꯇ꯭ꯔꯕ ꯏꯝꯐꯥꯜꯗ ꯂꯩꯌꯦꯕꯀꯣ ꯕꯖꯥꯔꯁꯤꯗ
ꯎꯝ
ꯑꯗꯨꯗ ꯂꯩꯕꯗ ꯍꯞꯇꯥ ꯑꯃ ꯍꯦꯟꯅ ꯂꯩꯔꯒ ꯑꯃꯨꯛ ꯌꯨꯝꯗ ꯆꯠꯄꯗꯗꯤ ꯂꯣꯏꯔꯦ ꯌꯨꯝꯗ
ꯎꯝ ꯎꯝ ꯎꯝ
ꯃꯄꯥꯟꯗꯨꯁꯨ ꯅꯥꯄꯤ ꯉꯥꯛꯇ ꯑꯗꯨ ꯁꯦꯡꯕꯗꯗꯤ ꯋꯥꯔꯝꯒꯅꯤ
ꯎꯝ
ꯑꯩꯗꯤ ꯁꯦꯡꯕꯗꯤ ꯋꯛ ꯌꯥꯎꯗ꯭ꯔꯦ ꯍꯝꯍꯝ
ꯃꯤ ꯌꯥꯝꯕꯒꯤ ꯑꯣꯏꯔꯝꯅꯦ ꯍꯧꯖꯤꯛ ꯑꯩꯈꯣꯏꯗꯤ ꯏꯃꯥꯒ ꯏꯕꯥꯅꯤ ꯈꯛꯇꯪ ꯑꯣꯏꯕ
ꯑꯣ ꯃꯤꯗꯤ ꯌꯥꯝꯗꯦꯗ ꯌꯨꯝ ꯁꯦꯡꯕꯗꯣ ꯏꯃꯥ ꯈꯛꯇ ꯑꯗꯨꯝ ꯁꯦꯡꯍꯧꯈ꯭ꯔꯦ ꯑꯦ ꯌꯨꯝ ꯑꯈꯣꯏꯅ ꯌꯨꯝꯗ ꯂꯩꯇꯕ ꯑꯃꯨꯛꯀ
ꯎꯝ
ꯑꯗꯨꯒꯤ ꯃꯊꯟꯗ ꯑꯗꯨꯝ ꯁꯦꯡꯈ꯭ꯔꯦ ꯑꯩꯈꯣꯏ ꯆꯠꯄꯁꯨ ꯁꯪꯗꯕ
ꯎꯝ
ꯊꯕꯛ ꯌꯥꯝꯃꯤꯅꯦ ꯑꯈꯣꯏꯁꯨ ꯁꯤꯗ ꯌꯨꯝꯗꯁꯨ ꯆꯠꯄ ꯐꯪꯗꯦꯅꯦ
ꯎꯝ ꯊꯕꯛ ꯌꯥꯝꯕꯅ ꯐꯔꯦꯗ ꯊꯕꯛ ꯂꯩꯇ꯭ꯔꯗꯤ ꯑꯃꯨꯛ ꯇꯟꯈ꯭ꯔꯅꯤꯕ ꯑꯗꯨꯝ ꯁꯨꯗ꯭ꯔꯕꯗꯤ ꯑꯗꯨꯝ ꯑꯗꯨꯝ ꯇꯟꯈꯤꯗꯕ
ꯗꯨꯅꯤ ꯗꯨꯅꯤ
ꯊꯕꯛ ꯈ꯭ꯔ ꯁꯨꯔꯒ ꯅꯨꯡꯁꯥ ꯊꯣꯛꯑꯦ ꯅꯨꯡꯁꯥ ꯍꯥꯏꯌꯦ ꯍꯨꯃꯥꯡ ꯊꯣꯛꯄꯅꯗꯤ ꯐꯕꯅꯦꯗ ꯑꯃꯔꯣꯝꯗ ꯑꯦ ꯑꯐꯕꯔꯣꯝꯗ ꯍꯥꯏꯔꯁꯦꯕ ꯑꯩꯍꯦꯍꯦ
ꯅꯠꯇꯗꯤ
ꯐꯩꯗ
ꯎꯝ ꯆꯪꯖꯨ ꯐꯅꯤ
ꯑꯗꯨꯝ ꯊꯕꯛ ꯁꯨꯗꯔꯒ ꯎꯝ
ꯑꯗꯨꯅꯦ ꯇꯜꯂꯦꯕ ꯌꯥꯝꯅ ꯑꯩꯁꯨ ꯑꯗꯨꯃꯥꯏꯅ ꯇꯧꯕꯅꯦꯒꯣ ꯑ ꯊꯕꯛ ꯁꯨꯔꯨꯗ꯭ꯔꯗꯤ ꯑꯁ ꯑꯃꯨꯛ ꯁꯨꯕꯀꯥꯟꯗ ꯌꯥꯝ ꯇꯟꯕꯗꯣ ꯎꯝ ꯍꯧꯖꯤꯛ ꯆꯤꯡꯗꯗꯤ ꯑꯥ ꯍꯣꯏ ꯑꯗꯨꯅꯤ ꯖꯤꯛꯇꯤ ꯆꯤꯡꯗꯅꯤꯅ ꯆꯤꯡꯗꯗꯤ ꯍꯧꯖꯤꯛ ꯂꯧ ꯃꯇꯝꯁꯨ ꯑꯣꯏꯔꯦ
ꯑꯣ
ꯂꯧꯕꯨꯛ ꯆꯠꯄꯒ ꯀꯩꯒ ꯑꯩꯈꯣꯏꯅ ꯂꯧꯕꯨꯛ ꯑꯃꯨꯛ ꯂꯩꯇꯕ ꯂꯩꯇꯕꯅꯤꯅ ꯆꯠꯇꯦ
ꯑꯗꯨꯕꯨ ꯑꯗꯨꯕꯨ ꯂꯧꯕꯨꯛꯇꯗꯤ ꯊꯔꯣꯏ ꯊꯔꯣꯏ ꯂꯩꯕ ꯑꯣ ꯊꯔꯣꯏ ꯂꯩꯕ ꯗꯨꯒꯤ ꯔꯣꯏ ꯈꯨꯟꯕ ꯆꯠꯂꯦ ꯑꯗꯨꯒ ꯊꯔꯣꯏ ꯈꯨꯟꯕꯗ ꯑꯦꯌ ꯑ ꯀꯔꯤ ꯂꯩꯈꯣꯝꯗꯨꯗ ꯆꯪꯅꯤꯡꯗꯕ ꯊꯔꯣꯏꯗꯤ ꯈꯨꯟꯅꯤꯡꯕ
ꯑꯗꯨꯅꯦ
ꯇꯨꯗꯤ ꯋꯥꯇꯔ ꯕꯨꯠ ꯑꯁꯥꯡꯕ ꯑꯃ ꯄꯥꯏꯔꯒ ꯆꯠꯄꯅꯦ ꯑꯗꯨ ꯑꯗꯨ ꯑ ꯀꯔꯤ ꯂꯩꯈꯣꯝꯗꯣ ꯌꯥꯝꯃꯟꯗꯅꯅꯦ ꯇꯤꯡꯊꯣꯛ ꯄꯗ ꯑꯋꯥꯕ ꯑꯃꯅꯤ
ꯑꯗꯨꯅꯦ ꯊꯔꯣꯏꯗꯤ ꯈꯨꯟꯕ ꯅꯨꯡꯉꯥꯏꯕꯅꯦ ꯅꯣꯡ ꯆꯨꯕꯤꯕ ꯃꯇꯝꯒꯨꯝꯕꯗꯣ ꯑꯈꯣꯏꯁꯨ ꯌꯥꯝ ꯈꯨꯜꯂꯛꯑꯦꯗ ꯆꯥꯗꯤ ꯆꯥꯅꯤꯡꯗꯕ ꯑꯗꯨ ꯊꯔꯣꯏꯗꯤ ꯈꯨꯟꯅꯤꯡꯕ
ꯑꯁ ꯏꯃꯥꯗꯤ ꯌꯥꯝ ꯄꯥꯝꯃꯦ ꯑꯩꯁꯨ ꯑꯩꯈꯣꯏꯗꯤ ꯂꯣꯏꯅ ꯄꯥꯝꯃꯦ ꯑꯩꯈꯣꯏ ꯏꯃꯨꯡꯁꯤꯡꯅꯣ ꯑꯗꯨꯒ ꯊꯔꯣꯏ ꯈꯨꯟꯕꯒ ꯈꯨꯟ ꯉꯔꯥꯡ ꯅꯍꯥꯟ ꯈꯨꯟꯕ ꯆꯠꯄꯅꯦꯕ ꯑꯗꯣ ꯉꯔꯥꯡ ꯑꯩꯅ ꯊꯣꯡ ꯊꯣꯡꯕꯤꯕ ꯑꯗꯨꯗ ꯊꯣꯡꯕ ꯀꯥꯟꯗ ꯑꯩꯅ ꯀꯨꯏ ꯊꯣꯡꯕꯗꯣ ꯀꯨꯏꯔꯗꯤ ꯌꯥꯗꯕꯅꯦꯕ ꯊꯧꯔꯣꯏꯗꯣ ꯑꯗꯨ ꯑꯩꯗꯤ ꯀꯥꯎꯈꯔꯒ ꯀꯨꯏꯅ ꯊꯣꯡꯕꯤꯈ꯭ꯔꯕ ꯃꯥꯜꯂꯦ ꯑꯗꯨ ꯆꯨꯞꯄꯗ ꯆꯨꯞꯄ ꯆꯨꯞꯄꯗ ꯊꯣꯛ ꯏꯃꯥꯅ ꯁꯥꯎꯕꯁꯤꯗꯤ ꯂꯣꯏꯔꯦ ꯂꯩꯁꯥꯕꯤ ꯐꯥꯔꯦ ꯍꯥꯏꯌꯦ ꯑꯗꯨꯒ ꯊꯔꯣꯏꯒꯤ ꯌꯦꯟꯁꯥꯡꯐꯥꯎ ꯊꯣꯡꯕ ꯍꯩꯇꯦ ꯍꯥꯏꯅꯀꯣ ꯑꯁ ꯃꯈꯥꯗꯒꯤ ꯇꯧꯔꯁꯨ ꯌꯥꯗꯦ ꯃꯊꯛꯇꯒꯤ ꯊꯧꯔꯁꯨ ꯌꯥꯗꯦ ꯍꯥꯏꯅꯀꯣ
ꯑ ꯑꯗꯨꯗꯤ ꯌꯦꯇꯨꯝ ꯄꯥꯏꯔꯒ ꯆꯥꯕ ꯌꯥꯗ꯭ꯔꯣ
ꯑꯁ ꯑꯗꯨꯁꯨ ꯇꯟꯈ꯭ꯔꯕ ꯊꯔꯣꯏꯗꯨꯁꯨ ꯁꯨ ꯌꯥꯝ ꯀꯩ ꯍꯥꯏꯁꯤꯔꯦ ꯌꯥꯝ ꯆꯥꯎ ꯆꯥꯎꯕ ꯑꯣꯏꯗꯕꯅꯤꯕ ꯀꯔꯤ ꯂꯧꯕꯨꯛ ꯇꯒꯤ ꯑꯣꯏꯕꯅꯤꯅꯀꯣ ꯑꯗꯨꯒꯤ ꯑꯁ ꯑꯩꯈꯣꯏ ꯉꯥꯅꯨ ꯉꯥꯅꯨ ꯂꯩꯕ ꯉꯥꯅꯨ ꯉꯥꯅꯨ ꯑꯅꯤ ꯑꯍꯨꯝ ꯂꯩꯕ ꯑꯗꯨꯗ ꯂꯣꯏꯅ ꯄꯤꯖꯈ꯭ꯔꯦ
ꯑꯥ
ꯌꯨꯝ ꯍꯥꯟꯅ ꯁꯥꯍꯧꯕꯒꯤ ꯑꯩ ꯌꯥꯝ ꯆꯠꯅꯤꯡꯉꯒ ꯊꯣꯡꯉꯣ ꯍꯥꯏꯕꯤꯔꯒ ꯑꯁꯤꯗꯤ ꯑꯩꯅ ꯊꯣꯡꯂ ꯑꯃꯁꯨ ꯐꯒꯗꯕꯅ‌ꯦ ꯍꯥꯏꯅꯀꯣ
ꯑꯁ ꯊꯔꯣꯏ ꯆꯥꯅꯤꯡꯕ ꯃꯤꯒꯤꯗꯤ ꯌꯥꯝ ꯍꯥꯎꯕꯅꯤꯅꯦ
ꯍꯣꯏ ꯑꯗꯨꯕꯨ ꯍꯟꯗꯛꯇꯤ ꯈꯔ ꯍꯥꯎꯕ ꯋꯥꯠꯂꯦꯗ ꯍꯧꯖꯤꯛꯇꯤ ꯍꯥꯎꯕ ꯈꯔ ꯋꯥꯠꯂꯦ ꯂꯩ ꯈ‌ꯣꯏ ꯌꯥꯝꯅ ꯂꯩꯌꯦ ꯃꯤꯗ‌ꯣ
ꯎꯝ ꯊꯔꯣꯏ ꯍꯥꯎꯕ ꯃꯇꯝꯁꯦ ꯀꯩ ꯃꯇꯝꯅꯣ ꯑꯩꯗꯤ ꯈꯪꯗꯦꯅꯦ
ꯑꯦ ꯑꯗꯨ ꯃꯇꯝꯗꯣ ꯍꯨꯖꯤꯛ ꯂꯧ ꯂꯣꯛꯄ ꯂꯣꯏꯕ ꯃꯇꯝꯗꯣ ꯑꯗꯣ ꯍꯧꯖꯤꯛꯇꯤ ꯊꯥꯈꯤ ꯑ ꯂꯧꯒꯤ ꯂꯤꯡꯒꯗꯕ ꯃꯇꯝꯅꯤꯅ ꯑꯗꯨ ꯂꯣꯏꯔꯒ ꯈꯥꯎꯕ ꯂꯣꯏꯕ ꯍꯥꯏꯕ꯭ꯔ ꯀꯔꯤ ꯈꯥꯎꯕ ꯂꯣꯏꯕ ꯃ ꯇꯝꯗ ꯑꯣꯏꯔꯝꯒꯅꯤ ꯍ‌ꯣꯏ ꯑꯗꯨ ꯃꯇꯝꯗ
ꯎꯝ
ꯏꯁꯤꯡ ꯀꯪꯈ꯭ꯔꯁꯨ ꯑꯗꯨꯝ ꯃꯅꯨꯡꯗ ꯂꯩꯔꯒ ꯇꯧꯕꯗ‌ꯣ ꯑ ꯑꯣ ꯑꯣ ꯑꯗꯨꯗ‌ꯣ ꯌꯥꯝ ꯍꯥꯎꯕꯅꯤ ꯀꯨꯏꯅꯁꯨ ꯊꯝꯕ ꯌꯥꯕ ꯑꯗꯨꯗꯣ ꯑꯗꯨ ꯃꯇꯝꯗ‌ꯣ
ꯑ‌ꯣ ꯈꯪꯗꯦꯗ ꯊꯔꯣꯏꯁꯤ ꯍꯥꯎꯋꯦ ꯑꯣ ꯂꯩꯕꯥꯛꯇꯤ ꯀꯣꯠꯄꯗꯨꯔꯣ
ꯍ‌ꯣ ꯍꯣꯏ ꯍꯣꯏ ꯑꯗꯨꯗ‌ꯣ ꯆꯥꯝꯊꯣꯛꯀꯅꯣ ꯍꯥꯏꯕꯅꯦ ꯏꯃꯥꯅ ꯍꯥꯏꯕꯤꯕꯅꯦꯕ ꯑꯗꯨ ꯆꯥꯝꯊꯣꯛꯑꯗꯤ ꯊꯨꯅ ꯎꯝ ꯄ‌ꯦꯠꯀꯅꯤ ꯑꯗꯨꯕꯨ ꯆꯥꯝꯊꯣꯛꯇꯕꯤꯗ ꯂꯩꯈꯣꯝ ꯑ ꯀꯔꯤ ꯂꯩꯕꯥꯛ ꯌꯥꯎꯕꯗꯣ ꯑꯗꯨꯝ ꯊꯝꯃꯒ ꯀꯨꯏꯅ ꯆꯥꯕ ꯌꯥꯕꯅꯦ ꯑꯗꯨꯗꯣ
ꯅꯣꯏ ꯉꯁꯤ ꯈꯛꯇ ꯈꯪꯉꯤꯅꯦ
ꯎꯝ ꯏꯃꯥꯅ ꯆꯥꯝꯊꯣꯛꯀꯅꯨ ꯆꯥꯝꯊꯣꯛꯑꯗꯤ ꯀꯨꯏꯅ ꯊꯝꯕ ꯌꯥꯔꯣꯏ ꯍꯥꯏꯅꯀꯣ ꯑꯗꯨ ꯂꯩꯕꯥꯛ ꯌꯥꯎꯕꯗ‌ꯣ ꯗꯨꯏ ꯑꯩꯈꯣꯏꯗ ꯌꯨꯝꯗ ꯂꯩꯇꯕ ꯀꯥꯟꯗ ꯃꯥꯅ ꯈꯨꯜꯂꯒ ꯑꯗꯨꯝ ꯄꯤꯔꯛꯄ ꯐꯅ ꯀꯨꯏꯅ ꯑꯗꯨꯝ ꯋꯥꯟ ꯋꯤꯛꯀꯨꯝꯕ ꯑꯗꯨꯝ ꯊꯝꯕ ꯌꯥꯕꯅꯤ
ꯎꯝ ꯊꯔꯣꯏ ꯆꯥꯕ ꯃꯤꯒꯤꯗꯤ ꯌꯥꯝ ꯍꯥꯎꯅ ꯊꯣꯡꯉꯒ ꯆꯥꯏꯌꯦ
ꯍꯣꯏ ꯍꯥꯎꯋ‌ꯦ ꯏꯔꯣꯟꯕ ꯇꯧꯔꯁꯨ ꯍꯥꯎꯕ ꯑꯗꯨꯒ ꯑꯥ ꯆꯝꯊꯣꯡ ꯊꯣꯡꯕꯁꯨ ꯍꯥꯎꯋꯦ ꯑꯩꯗꯤ ꯀꯥꯡꯁꯣꯏ ꯍꯥꯏꯕ ꯀꯥꯡꯁꯣꯏ ꯎꯝ
ꯑ ꯀꯥꯡꯁꯣꯏ
ꯎꯝ ꯀꯥꯡꯁꯣꯏꯁꯨ ꯍꯥꯎꯋ‌ꯦ ꯑ ꯑꯇꯩ ꯃꯐꯝꯗ ꯌꯣꯟꯕꯒꯤꯗꯤ ꯈꯪꯗꯦ ꯑꯗꯨ ꯌꯨꯝꯒꯤ ꯑꯁꯤ ꯂꯧꯕꯨꯛꯇꯨꯗꯤ ꯑꯗꯨꯝ ꯍꯥꯎꯕꯅ‌ꯦ ꯑꯁ ꯆꯝꯊ‌ꯣꯡꯗ ꯎꯝ
ꯎꯝ ꯈꯪꯗ꯭ꯔꯦꯅꯦ